ꯑ
ꯑꯥ
ꯇꯥꯕꯣ
ꯍꯅꯦ ꯇꯥꯏꯅꯦ
ꯌꯥꯝ ꯀꯨꯏꯔꯕ ꯃꯇꯨꯡ ꯑꯃꯨꯛ ꯍꯟꯖꯤꯜꯂꯤꯀꯣ
ꯑ
ꯀꯦꯗꯧꯔꯤꯅꯣ ꯍꯥ
ꯆꯥꯛ ꯆꯥꯔꯕ꯭ꯔꯣ
ꯆꯥꯗ꯭ꯔꯤꯌꯦ ꯆꯥꯛ ꯐꯖꯅ ꯊꯣꯡꯉꯦ ꯅꯪꯗꯤ
ꯆꯥꯕ ꯂꯣꯏꯈ꯭ꯔꯦ ꯑꯁ ꯊꯦꯡꯉꯦ ꯆꯥꯛ ꯂꯥꯝꯗ꯭ꯔꯣ
ꯅꯪ ꯍꯥꯏꯔꯛꯇꯥꯕꯒꯤ ꯆꯥꯛ ꯆꯥꯗ꯭ꯔꯦꯅꯦ ꯑꯩꯁꯦ
ꯋꯥꯈꯜꯗ ꯎꯡꯔꯒ ꯂꯩꯕ꯭ꯔꯥꯅꯦ ꯑꯗꯨꯗꯤ
ꯅꯪꯒꯤ ꯃꯈꯥꯗ ꯑꯝ ꯇꯧꯔꯒ ꯂꯩꯔꯅꯦ ꯑꯩꯁꯤꯅꯦ
ꯇꯧꯅꯨꯗ ꯆꯥꯛꯄꯨꯗꯤ ꯆꯥꯑꯣꯗ
ꯍꯣꯏ ꯆꯥꯗꯣꯏꯅꯦ ꯈꯔ ꯂꯩꯔꯒ ꯀꯣ ꯑꯗꯨꯝ ꯊꯣꯡꯅꯦꯕ ꯅꯪꯅ ꯊꯣꯡꯕꯤꯒꯦ ꯍꯥꯏꯔꯒ ꯅꯪꯁꯨ ꯆꯦꯟꯒ꯭ꯔꯦ
ꯎꯝ
ꯑꯗꯣ ꯉꯁꯤꯗꯤ ꯀꯔꯤ ꯀꯔꯤ ꯊꯕꯛ ꯂꯩꯔꯦ ꯅꯪ
ꯕꯛ ꯊꯕꯛꯕꯨꯗꯤ ꯂꯩꯇꯦ ꯌꯨꯝꯗꯒꯤ ꯊꯕꯛꯇꯤ ꯂꯩ
ꯍ ꯍ
ꯃꯄꯥꯟꯗ ꯊꯣꯛꯔꯒ ꯁꯨꯅꯤꯡꯉꯥꯏ ꯊꯕꯛꯇꯗꯤꯤ ꯂꯩꯇꯦꯕ
ꯑꯣ
ꯃꯅꯨꯡꯗꯒꯤ ꯊꯕꯛꯗꯤ ꯂꯩꯌꯦ ꯍꯥ
ꯑꯗꯨ ꯌꯥꯝꯕꯅꯦ ꯌꯥꯏꯅꯦ ꯃꯅꯨꯡꯗ ꯂꯩꯔꯒ ꯁꯨꯕꯥꯗ
ꯃꯥꯅꯤꯅꯦ
ꯃꯄꯥꯟ ꯊꯣꯛꯑꯒ ꯁꯨꯔꯗꯤ ꯄꯥꯡꯒꯜ ꯋꯥ ꯆꯠꯂꯤ ꯆꯠꯄ ꯃꯇꯝꯗ ꯄꯥꯡꯒꯜ ꯂꯣꯏꯅ ꯆꯠꯂꯦ ꯅꯠꯇ꯭ꯔꯥ ꯅꯨꯡꯁꯥ ꯃꯔꯛꯇ ꯅꯪꯒꯤ ꯊꯥꯕꯛꯁꯤ ꯑꯩꯅ ꯍꯦꯟꯅ ꯄꯥꯝꯈ꯭ꯔꯦꯗ
ꯑꯝ ꯅꯪꯁꯦ ꯌꯥꯝ ꯄꯥꯅ ꯐꯪꯕ ꯃꯥꯜꯂꯤꯀꯣ
ꯈꯪꯗꯦ ꯃꯣꯏ ꯃꯣꯏꯗꯣ ꯌꯥꯝ ꯀꯨꯏꯅ ꯂꯩꯕ ꯃꯇꯨꯡꯗ ꯑꯃꯨꯛꯀ ꯐꯪꯉꯦ
ꯑꯣ ꯑꯩꯅ ꯑꯩꯅ ꯅꯪ ꯐꯪꯕꯒꯨꯝꯕꯅꯦꯕꯥ ꯌꯥꯝ ꯀꯨꯏꯅ ꯃꯥꯡꯈ꯭ꯔꯕ ꯃꯇꯨꯡꯗ ꯑꯩꯅ ꯑꯃꯨꯛ ꯐꯪꯕꯒꯨꯝꯕꯅꯦꯕꯥ ꯃꯣꯏꯅ ꯐꯪꯕꯗꯣ
ꯑꯥ
ꯅꯪꯁꯦ ꯑꯇꯥꯡꯕꯤꯅꯤꯀꯣ ꯑꯇꯥꯡꯕꯤ
ꯏ‌ꯦꯁ
ꯃꯤꯡ ꯈꯛꯇꯥꯅꯤꯗ
ꯑꯦ ꯑꯁꯦꯡꯕꯥꯗꯁꯨ ꯇꯥꯡꯉꯤꯗꯨꯗꯤ ꯅꯪꯒ ꯐꯥꯎꯅꯅꯤꯡꯉꯥꯏ ꯑꯩ ꯌꯥꯝ ꯃꯇꯝ ꯌꯥꯝ ꯆꯪꯈꯤꯅꯦ ꯅꯪ ꯈꯡ ꯈꯡꯗꯔꯒ
ꯅꯪꯕꯨ ꯐꯥꯎꯔꯞ ꯍꯣꯠꯅꯕꯥꯗ ꯀꯣ ꯑꯁ ꯃꯇꯝ ꯌꯥꯝ ꯆꯪꯈ꯭ꯔꯖꯥꯠꯅꯤ ꯏꯕꯦꯝꯃ
ꯏꯁ ꯌꯥꯝ ꯋꯥꯔꯕ꯭ꯔꯥꯅꯦ ꯑꯗꯨꯗꯤ
ꯅꯪꯒꯤꯗꯃꯛꯇꯥ ꯑꯣꯏꯕꯒꯤ ꯈꯥꯡꯉꯒꯦ ꯍꯥꯏꯅ ꯈꯥꯡꯖꯔꯤꯅꯤ ꯋꯥꯔꯁꯨ ꯋꯥꯅ
ꯍꯥ ꯍꯥ ꯃꯥꯟꯅꯤꯅ‌ꯦ
ꯌꯨꯝ ꯌꯨꯝꯒꯤ ꯊꯥꯕꯛꯇꯤ ꯂꯣꯏꯔꯕꯣ
ꯑꯝ ꯂꯣꯏꯔꯦ
ꯂꯣꯏꯔꯦ
ꯎꯝ ꯂꯣꯏꯅꯥꯃꯛ ꯂꯣꯏꯔꯒ ꯑꯗꯨꯝ ꯐꯥꯃꯨꯡꯗ ꯍꯤꯞꯂꯒ ꯂꯩꯕꯅꯤꯅꯦ
ꯑꯁ ꯅꯪ ꯄꯨꯟꯁꯤ ꯑꯣꯏꯅꯤꯡꯉꯤꯗꯥ ꯑꯩ ꯍꯧꯖꯤꯛ
ꯎꯝ
ꯅꯣꯏ ꯃꯤ ꯑꯍꯨꯝ ꯂꯩ ꯍꯥꯏꯕ ꯅꯠꯇ꯭ꯔꯣ
ꯂꯩꯌꯦ
ꯑꯩꯁꯨꯣ
ꯅꯪ ꯃꯔꯤ ꯅꯅꯦ
ꯑꯗꯨꯅꯦꯕ ꯅꯪ ꯍꯥꯏꯗ ꯈ꯭ꯔ ꯂꯥꯂꯦꯕ ꯃꯤ ꯃꯔꯤ ꯑꯣꯏꯗꯧꯅꯦ ꯍꯥꯏꯕꯀꯣ
ꯃꯔꯤꯅꯤꯅꯦ ꯑꯁ ꯑꯩ ꯀꯥꯎꯈ꯭ꯔꯤꯅꯦ
ꯎ ꯁꯨꯃꯥꯏꯅ ꯀꯥꯎꯅꯒꯨꯝꯁꯤꯀꯣ ꯀꯥꯎꯕ ꯌꯥꯕ ꯄꯣꯠꯇꯤ ꯀꯥꯎ ꯌꯥꯔꯣꯏꯗꯕꯒꯤ ꯀꯥꯎꯅꯒꯨꯝꯁꯤ ꯍꯦ
ꯍꯥ ꯍꯥ ꯃꯥꯟꯅꯤꯅ‌
ꯉꯁꯤ ꯆꯥꯛ ꯌꯥꯝ ꯆꯥꯕ꯭ꯔꯣ
ꯑꯁ ꯆꯥꯕ ꯉꯝꯗꯦꯗꯥ ꯑꯈꫭꯏ ꯏꯟꯁꯥꯡꯗꯣ ꯃꯥꯁꯛ ꯌꯦꯡꯉꯒ ꯆꯥꯅꯤꯡꯗ‌ꯦꯅꯦꯍ‌ꯦ
ꯀꯩꯅꯣ ꯏꯁꯣꯟ ꯁꯣꯜꯂꯒ ꯆꯥꯛ ꯌꯥꯝ ꯆꯥꯗꯔꯗꯤ ꯀꯃꯥꯏꯟꯅ ꯑꯃꯨꯛ ꯀꯟꯈꯠꯂꯛꯇꯣꯏꯅꯣ
ꯑꯦꯁ ꯑꯩ ꯁꯣꯂꯦ ꯍꯥꯏꯕ ꯅꯪ ꯈꯪꯕꯔꯅꯦ
ꯑꯁ ꯑꯩ ꯈꯪꯗꯔꯖꯥꯠ ꯅꯦꯅꯕ
ꯀꯅꯥꯅ ꯆꯥꯅꯤꯡꯅꯤ ꯑꯂꯨꯒ ꯍꯋꯥꯏꯗꯣ
ꯑꯩ ꯆꯧꯗꯤ ꯍꯋꯥꯏ ꯑꯁꯥꯡꯕꯤꯗꯣ
ꯎꯝ
ꯆꯝꯐꯨꯠ ꯀꯧꯗꯣꯏꯅꯦ ꯑꯩꯒꯤ
ꯎ ꯑꯣ ꯑꯗꯣ ꯆꯝꯐꯨꯠꯗꯣ ꯍꯥꯎꯕꯅꯦ ꯑꯩꯈꯣꯏꯗꯁꯨ ꯑꯗꯨꯝ ꯆꯕ
ꯑꯩ ꯄꯣꯠꯇꯣ ꯆꯥꯔꯒ ꯅꯪꯕꯨ ꯃꯇꯝ ꯅꯨꯡꯉꯥꯏ ꯅꯨꯡꯉꯥꯏꯕ ꯋꯥꯔꯤ ꯁꯥꯔꯒ ꯍꯥ ꯑꯆꯤꯛꯄꯗ
ꯑꯍꯥꯎꯕ ꯁꯤꯡꯖꯨꯒꯨꯝꯕ ꯃꯦꯠꯂꯣꯅꯦ ꯑꯗꯨꯗꯤ ꯍꯥꯎꯕꯅꯤꯅꯦ
ꯑꯁ ꯃꯣꯔꯣꯛꯀ ꯃꯤꯅꯤꯒ ꯐꯗꯅ ꯃꯦꯠꯊꯔꯒꯦ
ꯑꯣ
ꯑꯩꯗꯤ ꯍꯟꯗꯛꯀꯥꯟꯁꯦ ꯆꯝꯐꯨꯠ ꯑꯃ ꯇꯧꯔꯗꯤ ꯃꯤꯃꯤꯗꯣ ꯃꯤꯃꯤ ꯑꯗꯨꯒ ꯃꯣꯔꯣꯛ ꯑꯗꯨꯒ ꯃꯦꯠꯂꯒ ꯑꯗꯨꯝ ꯆꯥꯕꯗꯣ ꯑꯁ ꯂꯣꯏꯔꯦ
ꯅꯨꯄꯥꯁꯤꯡꯁꯨ ꯃꯤꯃꯤꯗ ꯉꯥꯎꯖꯕ ꯃꯤ ꯂꯩꯕ꯭ꯔꯥꯅꯦ
ꯑꯁ ꯑꯩꯗꯤ ꯌꯥꯝ ꯉꯥꯎꯖꯩꯅꯦ ꯀꯔꯤꯒꯤꯔꯥ ꯀꯣ ꯑꯩꯁꯦ ꯅꯨꯄꯥ ꯅꯠꯇꯕ ꯖꯥꯠꯂ ꯑꯗꯨꯗꯤ
ꯈꯪꯗꯦꯅꯦ
ꯇꯟꯈꯥꯏ ꯃꯥꯂꯦꯀꯣ ꯈꯥꯏꯅ ꯇꯦ ꯇꯥꯟ ꯈꯥꯏꯅꯠꯇꯦ ꯅꯪꯒꯤꯗꯃꯛ ꯇꯗꯤ ꯅꯨꯄꯥ ꯊꯣꯛꯅ ꯂꯦꯞꯆꯔꯤꯅꯤ
ꯅꯨꯄꯥ ꯌꯥꯝ ꯊꯣꯛꯅ ꯂꯦꯞꯄꯦ ꯍꯥꯏꯔꯣꯏꯔꯥ
ꯍꯣꯏ ꯅꯪꯒꯤꯗ ꯃꯀꯂꯤ ꯀꯤꯕꯤ ꯂꯩ ꯏꯕꯦꯃ
ꯎ
ꯆꯨꯝꯗ꯭ꯔꯣ ꯑꯩꯅ ꯍꯥꯏꯁꯤꯕꯣ ꯌꯥꯝ ꯂ
ꯆꯨꯝꯃꯦ ꯑꯗꯨꯃꯥꯏꯅ ꯍꯥꯏꯔꯛꯅꯤꯅꯦ ꯅꯨꯄꯥꯁꯤꯡꯗꯤ ꯅꯪꯒꯤꯗꯃꯛꯇꯗꯤ ꯀꯝꯗ ꯀꯤꯖꯗꯦ ꯊꯕꯛ ꯁꯨꯍꯜꯂꯣꯏ ꯑꯦ ꯑꯗꯨꯃꯥꯏꯅ ꯍꯥꯏꯔꯛꯒꯅꯤꯅꯦ
ꯑꯗꯨ ꯌꯥꯝ ꯌꯥꯝ ꯈꯪꯉꯤꯀꯣ ꯃꯤ ꯌꯥꯝ ꯇꯤꯟꯅꯔꯛꯄ ꯃꯥꯜꯂꯦꯀꯣ
ꯑꯁ ꯑꯗꯨꯝ ꯍꯥꯏ ꯑꯗꯨꯗꯤ ꯅꯨꯄꯥꯁꯤꯡꯗꯤ
ꯑꯗꯣ ꯑꯗꯣ ꯄꯥꯝꯃꯨꯔꯗꯤ ꯁꯨꯃꯥꯏꯅ ꯂꯦꯞꯄ ꯇꯥꯕ꯭ꯅꯦ ꯅꯠꯇꯔ
ꯈꯪꯗꯦ ꯋꯥ ꯈꯛꯇꯔ ꯊꯕꯛ ꯇꯧꯊꯣꯛꯀꯦꯔꯥ ꯈꯪꯗꯦꯅꯦ
ꯑꯁ ꯊꯕꯛ ꯊꯕꯛꯇꯁꯨ ꯑꯗꯨꯝ ꯇꯧꯊꯣꯛꯄꯅꯤꯅ ꯁꯤꯒꯤꯗꯤ ꯑꯇꯣꯞꯄꯗꯤ ꯈꯪꯗꯦ
ꯑꯇꯣꯞꯄꯒ ꯆꯞ ꯃꯥꯟꯅꯔꯒ ꯂꯩꯔꯝꯂꯗꯤꯀꯣ
ꯑꯩ ꯇꯣꯉꯥꯟꯜꯂꯤꯗ ꯃꯣꯏꯒꯤ ꯋꯥꯈꯜꯒ ꯑꯩꯒꯤ ꯋꯥꯈꯜꯒ ꯑꯗꯣ ꯅꯪꯗꯤ ꯅꯪꯗꯤ ꯅꯨꯄꯥꯒꯤꯗꯃꯛꯇ ꯂꯦꯞꯄ ꯉꯝꯗ꯭ꯔꯣ
ꯃꯣꯏꯅ ꯂꯦꯞꯄ ꯉꯝꯃꯤꯗꯤ ꯑꯩꯈꯣꯏꯁꯨ ꯂꯦꯞꯄ ꯉꯝꯕ ꯇꯥꯕꯅꯤꯅꯦ
ꯅꯨꯄꯤꯒꯤ ꯋꯥꯍꯩꯅꯤ ꯁꯤꯅ
ꯑꯩ
ꯎ ꯎꯝ
ꯅꯨꯄꯤꯁꯤꯡꯁ ꯁꯨꯃꯥꯏꯅ ꯍꯥꯏꯕ꯭ꯔꯣ
ꯍꯣꯏ ꯅꯨꯄꯤꯁꯦ ꯁꯨꯃꯥꯏꯅ ꯍꯦꯛ ꯇꯧꯕꯅꯦ ꯅꯨꯄꯥꯗꯤ ꯅꯪꯅ ꯑꯩꯒꯤꯗꯃꯛ ꯂꯦꯞꯄꯤꯔꯤꯗꯤ ꯍꯥꯟꯅ ꯍꯥꯏꯗꯦꯕ ꯅꯨꯄꯥꯁꯤꯅ ꯍꯥꯏꯔꯤꯗꯤ ꯅꯪꯒꯤꯗꯃꯛꯇ ꯑꯩ ꯂꯦꯞꯄꯤꯒꯦ ꯍꯥꯏꯌꯦꯕ ꯅꯨꯄꯥꯁꯤꯅꯗꯤ ꯑꯗꯨ ꯅꯨꯄꯤꯅꯗꯤ ꯅꯪꯅꯕꯨ ꯑꯩꯒꯤꯗꯃꯛꯇ ꯂꯦꯞꯄꯤꯕ ꯉꯝꯃꯗꯤ ꯑꯩꯁꯨ ꯂꯦꯞꯄꯤꯒꯦ ꯍꯥꯏꯔꯛ ꯀꯅꯦꯕ
ꯍꯣꯏꯅꯦ ꯑꯗꯨꯗꯤ ꯂꯣꯏ ꯅꯃꯛ ꯍꯥꯏꯅꯦ ꯀꯔꯤꯒꯤꯔ ꯅꯨꯄꯤꯁꯤꯡꯁꯨ ꯑꯩꯁꯨ ꯅꯪꯒꯤꯗꯝꯛ ꯂꯦꯞꯄꯤꯒꯦ ꯍꯥꯏꯅ ꯍꯥꯏꯗꯣꯛꯀꯦꯕ
ꯑꯗꯨꯅꯦ ꯑꯗꯨꯗꯤ ꯈꯔ ꯇꯣꯡꯉꯥꯟꯗ꯭ꯔꯥ ꯍꯥꯏꯕꯅꯤꯗ ꯋꯥꯍꯩꯗꯨꯅ
ꯑꯗꯨꯗꯤ ꯅꯨꯄꯤꯅꯗꯤ ꯅꯨꯄꯥꯕꯨ ꯊꯦꯝꯕ ꯄꯥꯛꯂꯦꯅꯗꯦꯅ ꯑꯗꯨꯒꯤꯅꯦ
ꯅꯠꯇꯦ ꯑꯩ ꯍꯥꯏꯕꯗꯤꯀꯣ ꯍꯧꯖꯤꯛꯀꯥꯟ ꯍꯧꯖꯤꯛꯀꯥꯟꯗꯗꯤ ꯇꯪꯈꯥꯏ ꯇꯪꯈꯥꯏꯅꯤꯗ ꯅꯨꯄꯤꯁꯤꯡꯅꯁꯨ ꯑꯗꯨꯝ ꯍꯥꯏꯔꯛꯄ ꯌꯥꯎꯋꯦꯗ ꯅꯨꯄꯥ ꯈꯛꯇ ꯅꯠꯇꯦꯗ
ꯈꯪꯗꯦ ꯑꯗꯨꯗꯤ ꯑꯗꯨ ꯃꯥꯅ ꯍꯥꯏꯔꯛꯑꯗꯤ ꯃꯥꯗꯤ ꯂꯦꯞꯄ ꯉꯝꯕ ꯇꯥꯕ ꯑꯗꯨꯗꯤ
ꯍꯥꯥ
ꯅꯨꯄꯤꯅ ꯍꯥꯏꯔꯛ ꯑꯗꯤ ꯅꯨꯄꯤꯅꯁꯨ ꯅꯪꯒꯤꯗꯃꯛ ꯍꯤꯡꯕꯤꯒꯦ ꯂꯦꯞꯄꯤꯒꯦ ꯑꯗꯨꯃꯥꯏꯅ ꯍꯥꯏꯕ ꯇꯥꯕꯅꯤꯅꯦ ꯑꯗꯨꯗꯦ
ꯑꯗꯨ ꯅꯤꯅꯦ ꯌꯥꯝ ꯂꯨꯔꯤꯁꯦ ꯅꯨꯄꯥꯒꯤ ꯅꯨ ꯄꯥꯒꯤ ꯈꯨꯍꯥꯏꯗꯨꯅ ꯌꯥꯝꯅ ꯀꯔꯤ ꯍꯥꯏꯁꯤꯔ ꯈꯔ ꯂꯨꯝꯃꯤꯗꯅ ꯇꯥꯕꯗ ꯅꯨꯄꯤꯒꯤꯗꯤ ꯑꯁ ꯅꯨꯡꯁꯤꯕꯤꯗꯤ ꯅꯨꯡꯁꯤꯗꯦ ꯅꯨꯡꯁꯤꯕꯤꯗꯦ ꯀꯥꯏꯗꯦ ꯁꯤꯒꯨꯝꯕꯅꯦꯕ ꯅꯠ ꯆꯥ
ꯑꯗꯣ
ꯍꯥꯏꯌꯣꯅꯦ ꯍꯥꯏꯌꯣꯅꯦ ꯍꯥꯏꯌꯦꯅꯦ ꯍꯥꯏꯌꯦ ꯑꯩ ꯈꯪꯉꯦ ꯑꯩ ꯈꯪꯉꯦ
ꯑꯗꯨ ꯅꯨꯄꯥꯅꯗꯤ ꯍꯥꯟꯅ ꯍꯥꯏꯔꯛꯄ ꯑꯗꯨꯒꯤꯅꯤꯅꯦ
ꯅꯨꯄꯤꯒꯤ ꯋꯥꯇꯥꯗꯣ ꯁꯨꯃꯥꯏꯅ ꯍꯦꯛ ꯍꯦꯛ ꯇꯧꯒꯜꯂꯦ ꯍꯥꯏꯕꯀꯣ
ꯎꯝ
ꯅꯨꯄꯥꯗꯤ ꯀꯠꯊꯣꯛꯄꯅꯦ
ꯑꯁ ꯅꯨꯄꯤ ꯀꯠꯊꯣꯛꯄ ꯃꯤꯁꯨ ꯌꯥꯝ ꯂꯩ ꯑꯦꯗ
ꯍꯣꯏꯗ ꯍꯣꯏꯗ ꯌꯥꯝ ꯀꯠꯊꯣꯛꯏ ꯌꯥꯝ ꯀꯠꯊꯣꯛꯏ ꯅꯪꯁꯨ ꯌꯥꯝ ꯀꯠꯊꯣꯛꯏ ꯗꯨꯗꯤ ꯑꯩꯒꯤ ꯗꯃꯛꯇ
ꯍꯣꯏꯅꯦ ꯍꯧꯖꯤꯛꯁꯨ ꯀꯠꯊꯣꯛꯑꯒ ꯀꯣꯜ ꯇꯧꯔꯤꯗꯨꯗꯤ
ꯍꯣꯏ ꯐꯃꯨꯡꯗ ꯍꯤꯞꯄꯒ ꯌꯥꯝ ꯀꯠꯊꯣꯛꯏꯗꯨꯗꯤ ꯅꯪ
ꯑꯗꯨꯅꯦ ꯑꯗꯨꯅꯦ ꯅꯪꯅꯕꯨ ꯂꯦꯞꯄ ꯉꯝꯃꯗꯤ ꯑꯩꯁꯨ ꯂꯦꯞꯄꯤ ꯇꯣꯏꯅꯤ ꯀꯩꯅꯣ ꯍꯥꯏꯔꯛꯄꯗꯣ
ꯅꯨꯄꯥꯗꯨ ꯅꯠꯇꯦꯕ
ꯁꯤ ꯑꯩ ꯅꯪꯕꯨ ꯌꯥꯝ ꯅꯨꯡꯁꯤ ꯍꯥꯏꯔꯒꯀꯣ ꯅꯪꯒꯤꯗꯃꯛꯇ ꯑꯩ ꯂꯦꯞꯄꯤꯒꯦ ꯀꯔꯤ ꯀꯔꯤ ꯂꯥꯛꯑꯁꯨ ꯑꯩ ꯅꯪꯒꯤꯗꯃꯛꯇ ꯍꯤꯡꯕ ꯉꯝꯒꯅꯤ ꯂꯦꯞꯄꯤꯕ ꯉꯝꯒꯅꯤ ꯍꯥꯏꯌꯦꯕ ꯅꯨꯄꯤꯅꯗꯤ ꯐꯔꯦꯁꯦ ꯅꯪꯅꯕꯨ ꯑꯩꯒꯤ ꯗꯃꯛꯇ ꯂꯦꯠꯄꯤꯕ ꯉꯝꯒꯅꯤ ꯍꯥꯏꯗꯤ ꯑꯩꯁꯨ ꯂꯦꯠꯄꯤꯔꯒꯦ ꯁꯤꯅꯦꯕ ꯃꯥꯥꯏꯅ
ꯅꯪ ꯅꯪꯒꯤ ꯊꯥꯏꯅꯒꯤ ꯋꯥꯔꯤ ꯂꯤꯔꯛꯑꯣꯅꯦ
ꯀꯔꯤ ꯋꯥꯔꯤꯅꯣꯅꯦ
ꯅꯪꯅ ꯍ ꯍꯥꯟꯅ ꯂꯩꯔꯝꯕ ꯃꯔꯤꯁꯤꯡꯗꯣ
ꯑꯁ ꯇꯜꯂꯦ ꯑꯗꯨꯒꯨꯝꯕꯗꯣ ꯑꯃꯨꯛꯀ
ꯁꯦꯁ ꯑꯃꯨꯛꯀ
ꯇꯟꯗ꯭ꯔꯣ ꯃꯥ ꯃꯣꯏꯁꯤꯡꯗꯣ ꯐꯠꯇ꯭ꯔꯦ ꯍꯥꯏꯅ ꯆꯠ ꯆꯠꯕꯗꯨꯕꯨ ꯀꯔꯤꯒꯤ ꯃꯨꯛꯀ ꯍꯥꯏꯗꯣꯛꯀꯅꯤ
ꯃꯇꯦ ꯐꯠꯄ ꯐꯠꯇꯕ ꯑꯐꯕꯒꯤ ꯋꯥꯔꯤ ꯅꯠꯇꯦ ꯑꯩꯒꯤ ꯄꯨꯟꯁꯤꯗ ꯁꯨꯃꯥꯏꯅ ꯊꯦꯡꯅꯔꯛꯑꯦ ꯍꯥꯏꯕ ꯂꯩꯗꯅꯥ
ꯑꯩꯗꯤ ꯑꯃꯨꯛꯀ ꯍꯥꯏꯗꯣꯛꯅꯤꯡꯗ꯭ꯔꯦ ꯑꯗꯨꯒꯨꯝꯕꯗꯣ
ꯑꯁꯤꯒꯨꯝꯕꯁꯦ ꯑꯁꯨꯃꯥꯏꯅ ꯊꯦꯡꯅꯔꯛꯑꯦ ꯍꯣꯢ ꯐꯩ ꯐꯠꯇꯦ ꯅꯦ ꯑꯗꯨꯗꯒꯤ ꯄꯥꯔꯥ ꯂꯧꯒꯅꯤꯗꯅ ꯅꯠꯇ꯭ꯔꯣ
ꯎꯝ
ꯇꯥꯕ ꯌꯥꯝ ꯅꯨꯡꯉꯥꯏꯗꯧ ꯃꯥꯜꯂꯦ ꯅꯪꯒꯤ ꯋꯥꯔꯤꯁꯦ
ꯅꯠꯇꯦ ꯑꯩꯗꯤ ꯃꯤ ꯑꯗꯨꯝ ꯃꯤ ꯃꯤꯗꯣ ꯑꯗꯨꯝ ꯊꯥꯖꯩꯕ ꯑꯔꯒꯤ ꯐꯖꯕꯗ ꯃꯣꯏꯅ ꯇꯧꯊꯣꯛꯔꯛꯕꯗꯨꯗꯤ
ꯇꯨꯡꯍꯟꯕ
ꯍꯣꯏꯅꯦ
ꯀꯌꯥꯃꯨꯛ ꯊꯦꯡꯅꯈ꯭ꯔꯦ ꯑꯗꯨꯒꯨꯝꯕ ꯃꯤꯗꯣ
ꯍꯥꯍꯥꯍ ꯑ ꯑꯅꯤ
ꯅꯄꯨꯟꯁꯤꯗ ꯑꯅꯤ ꯈꯛꯇꯥ
ꯍꯣꯏꯅꯦ ꯑꯅꯤ ꯊꯦꯡꯅꯩꯅꯦ ꯑꯗꯨꯒꯨꯝꯕ ꯅꯨꯄꯥꯁꯦ
ꯁꯤ ꯅꯪ ꯆꯍꯤ ꯀꯨꯟ ꯌꯧꯔꯕꯣ
ꯍꯣꯏ ꯌꯧꯔꯦ
ꯑꯅꯤ ꯈꯛꯇꯥ
ꯑꯁ ꯅꯪꯗꯤ ꯌꯥꯝ ꯌꯥꯝꯔꯣ ꯑꯗꯨꯗꯤ
ꯑꯅꯤ ꯈꯛꯇꯗꯤ ꯌꯥꯝꯃꯟꯗꯦꯍꯦ
ꯑꯅꯤꯁꯨ ꯌꯥꯝꯃꯜꯂꯦ ꯍꯥꯏꯔꯒ
ꯑꯗꯣ ꯈ ꯅꯨꯡꯗꯤ ꯅꯨꯡꯉꯥꯏꯕ꯭ꯔꯣ ꯅꯨꯡꯁꯤ ꯅꯨꯡꯁꯤ ꯏꯄꯥꯛꯇ ꯇꯥꯎꯔꯨꯕꯗꯣ ꯃꯇꯝ ꯈꯔ
ꯃꯇꯝꯗꯨꯗꯗꯤ ꯅꯨꯡꯉꯥꯏ ꯍꯥꯏꯅ ꯈꯟꯕ ꯇꯥꯔꯦꯗꯅꯥ
ꯎ ꯑꯥ ꯎꯁ ꯃꯤꯗꯤ ꯌꯥꯝ ꯅꯨꯡꯉꯥꯏꯀꯣ ꯊꯤꯞ ꯊꯞ ꯑꯑ ꯀꯔꯤ ꯃꯇꯝꯗ ꯑꯍꯥꯟꯕ ꯊꯦꯡꯅꯒꯦ ꯍꯥꯏꯁ꯭ꯀꯨꯜ ꯃꯇꯝꯗꯔꯥ
ꯌꯥꯔꯦ ꯅꯪꯁꯨ
ꯑ ꯑꯗꯨꯝ ꯋꯥꯔꯤ ꯅꯨꯡꯉꯥꯏꯊꯣꯛꯁꯤ ꯀꯩꯅꯣ ꯑꯁꯤꯗꯤ ꯃꯤ ꯄꯨꯝꯅꯃꯛꯅ ꯊꯦꯡꯅꯔꯛꯄ ꯉꯥꯛꯇꯅꯤ ꯅꯠꯇ꯭ꯔꯣ ꯁꯤꯗꯤ ꯄꯥꯈꯪ ꯂꯩꯁꯥꯒꯤ ꯄꯨꯟꯁꯤ ꯂꯝꯕꯤꯅꯤ ꯅꯠꯇ꯭ꯔꯥ
ꯎꯝ
ꯑꯗꯣ